ꯍꯜꯂꯣ ꯑꯣ ꯑꯩꯗꯤ ꯑꯩꯒꯤ ꯈꯨꯟꯖꯥ ꯇꯥꯗꯕ꯭ꯔꯥ ꯍꯥꯏꯅ ꯉꯥꯏꯔ
ꯑꯁ ꯔꯤꯞ ꯆꯠꯂ ꯂꯩꯌꯦꯦ ꯅꯪꯒꯤ ꯃꯤꯡ ꯊꯣꯛꯇ꯭ꯔꯒ ꯃꯤ ꯑꯇꯣꯞꯄ ꯃꯤꯡ ꯊꯣꯛꯑ ꯂꯩꯅꯦ
ꯑꯏꯅꯦꯗꯣ
ꯅꯪ ꯅꯗꯤ ꯅꯠꯇꯦ ꯆꯥꯛ ꯆꯥꯔꯕꯣ ꯐꯣꯝ ꯑꯦꯄ꯭ꯂꯥꯏ ꯇꯧꯦꯅ ꯑꯗꯨꯝ ꯂꯩꯕꯅꯤꯗ ꯐ꯭ꯔꯤ ꯇꯥꯏꯝ ꯂꯩꯕꯒꯤ ꯑꯗꯨꯝ ꯋꯥꯔꯤ ꯁꯥꯅ ꯑꯣ ꯃꯄꯥꯏ ꯇꯧꯒꯦꯅ
ꯆꯥ ꯈꯄ ꯊꯣꯡꯡꯂꯒ ꯆꯥꯒ
ꯅꯪꯒꯤ ꯃꯈꯣꯟ ꯃꯈꯣꯟ ꯇꯥꯗ꯭ꯔꯦ ꯈꯔ ꯂꯥꯞꯄ ꯃꯥꯜꯂꯦ
ꯑꯩꯗꯣ
ꯑꯥ
ꯑꯩꯗꯣ ꯑꯩꯗꯣ ꯆꯥꯛꯗꯤ ꯊꯣꯡꯉꯦ ꯑꯗꯣ ꯌꯦꯟꯁꯥꯡꯁꯦ ꯊꯣꯡꯅꯤꯡꯉꯥꯏ ꯀꯩ ꯌꯦꯟꯁꯥꯡ ꯊꯣꯡꯁꯤꯔꯥ ꯍꯥꯏꯅ ꯈꯔꯒ ꯂꯩꯕ ꯆꯥꯛꯁꯨ ꯆꯥꯅꯤꯡꯗꯕ
ꯎꯝ ꯅꯣꯏꯁ ꯂꯥꯛꯄ꯭ꯔꯥ ꯑꯩ ꯐꯦꯟ ꯑꯅꯤ ꯊꯥꯕ
ꯑꯥ ꯂ ꯂꯥꯛꯇꯦ
ꯑ ꯂ ꯑꯗꯨꯗꯤꯔꯥꯎꯀꯣ
ꯏꯁ ꯐꯦꯟ ꯑꯅꯤꯕꯨ ꯀꯥꯏꯗꯒꯤꯔꯣ ꯐꯦꯟ ꯑꯃꯈꯛꯁꯨ ꯌꯥꯕꯅꯤꯕꯣ
ꯒꯋꯥꯍꯇꯤꯗꯗꯤ ꯐꯦꯟꯃ ꯀꯣꯟꯅꯥꯗꯦ
ꯑꯣ ꯑꯗꯨꯗꯤ ꯑꯦꯁꯤ ꯊꯝꯃꯣ
ꯑꯁ ꯑꯩꯈꯣꯏꯁꯦ ꯊꯕꯛ ꯇꯧꯗꯕꯅꯤꯅꯀꯣ ꯑꯦꯁꯤ ꯊꯝꯕ ꯍꯥꯏꯕꯁꯦ ꯀꯋꯥꯥꯏ ꯑꯁ ꯃꯤ ꯃꯆꯥꯗꯤ ꯀꯣꯜ ꯂꯥꯛꯑꯦꯀꯣ
ꯑꯗꯨ ꯑꯣꯏꯔꯁꯨꯨ ꯐꯦꯟ ꯑꯅꯤ ꯊꯝꯕꯒ ꯑꯦꯁꯤ ꯑꯃ ꯊꯝꯕꯒꯗꯤ ꯀꯩ ꯍꯥꯏꯗꯣꯏꯔꯥ ꯃꯥꯅꯔꯝꯒꯅꯤꯗ
ꯐꯦꯟꯗꯤ ꯄꯩꯁꯥ ꯊꯥ ꯑꯃꯗ ꯆꯥꯝꯃꯁꯨ ꯌꯧꯗꯦꯗ ꯑꯗꯣ ꯑꯦꯁꯤꯗꯤ ꯂꯤꯁꯤꯡ ꯑꯅꯤ ꯑꯍꯨꯝ ꯆꯠꯀꯅꯤ ꯇꯥꯕ꯭ꯔꯣ
ꯍꯣꯏ
ꯑꯆꯥ ꯅꯪꯖꯦ ꯀꯣꯜ ꯁꯦꯟꯇꯔ ꯑꯣꯏꯔ ꯑꯣꯏꯔ ꯑꯣꯏꯔꯒ ꯂꯩꯔꯕ ꯃꯥꯜꯂꯦꯗ ꯅꯪꯁꯦ
ꯀꯔꯤꯅꯣ
ꯀꯣꯜ ꯌꯥꯝ ꯂꯥꯛꯑꯦꯕ ꯅꯪꯒꯤ ꯃꯈꯣꯟ ꯇꯥꯏꯑꯕ
ꯑꯗꯨꯃꯥꯏ ꯍꯥꯏꯔꯛꯀꯅꯣ
ꯑꯗꯨꯒꯤ ꯑꯩ ꯍꯧꯖꯤꯛꯇꯣ ꯕꯤꯖꯤ ꯅꯝꯈ꯭ꯔꯕꯅꯦ
ꯑꯆꯥ ꯇꯣꯂꯣꯞ ꯇꯣꯂꯣꯞꯇꯤ ꯈꯔ ꯆꯥꯎꯔꯝꯅꯤ ꯅꯪ ꯑꯩꯕꯨ ꯌꯥꯝꯗꯦ ꯍꯥꯏꯔꯒ ꯅꯪ ꯑꯃ ꯍꯦꯟꯕ꯭ꯔꯣ
ꯑꯌꯥ
ꯀꯩꯅꯣ ꯇꯣꯂꯣꯞꯄꯣ
ꯑꯩ ꯇꯣꯂꯣꯞ ꯆꯥꯗꯦ
ꯇꯂꯞ ꯑꯣꯏ ꯆꯥꯕ꯭ꯔꯣ
ꯇꯂꯞ ꯇꯣꯂꯣꯞꯇꯒꯤ ꯇꯂꯞ ꯑꯣꯜꯂꯤ
ꯑꯗꯨ ꯇꯂꯣꯞꯇꯒꯤ ꯇꯂꯞ ꯑꯣꯟꯈ꯭ꯔꯕ ꯈꯪꯗꯦꯅꯦ
ꯇꯜꯂꯤꯍꯦ ꯀꯔꯤ ꯇꯂꯞꯇꯣ ꯏꯁ ꯇꯜꯂꯦ ꯑꯗꯨꯒꯨꯝꯕꯗꯣ ꯑꯩꯗꯤ ꯃꯅꯝ ꯐꯥꯎ ꯅꯝꯅꯤꯡꯗꯦ ꯅꯝꯔꯗꯤ ꯑꯩ ꯀꯣꯛ ꯆꯤꯛꯑꯦ
ꯎꯝ
ꯑꯗꯣ ꯅꯪꯗꯤ ꯐꯖꯅ ꯁꯥꯔꯝꯒꯅꯦꯗꯣ
ꯑꯝ ꯃꯇꯝ ꯂꯩꯔꯗꯤ ꯁꯥꯏ ꯂꯩꯇ꯭ꯔꯒꯅ ꯆꯥꯗ꯭ꯔꯦ ꯅꯨꯃꯤꯠ ꯑꯅꯤꯗꯤ ꯋꯥꯔꯤ ꯁꯥꯗꯦ ꯅꯠꯇ꯭ꯔꯗꯤ ꯑꯩ ꯑꯩꯁꯨ ꯈꯔ ꯇ꯭ꯋꯝ ꯇꯧꯔꯝꯕ ꯌꯥꯕꯅꯤꯅꯦ
ꯑꯁ ꯑꯩꯅ ꯍꯥꯏꯕꯗꯤ
ꯀꯔꯤ
ꯇꯂꯞ ꯍꯥꯏꯕꯗꯣ
ꯑꯥ
ꯁꯥꯏꯔꯝꯒꯅꯤꯕ ꯅꯪꯁꯨ ꯆꯥꯔꯝꯒꯅꯤꯕ
ꯑꯦ ꯑꯩ ꯁꯨꯄꯔꯤ ꯑꯃ ꯁꯣꯛꯇꯦ
ꯑꯣ ꯀꯩꯁꯨ ꯆꯥꯗꯦ
ꯆꯥꯗꯦ ꯊꯛꯄ ꯈꯛꯇꯅꯦ
ꯐꯖꯔꯦꯅꯦ ꯑꯗꯨꯗꯤ
ꯆꯤꯡꯗ ꯆꯥꯗꯦ ꯁꯥꯏꯗ꯭ꯔꯦ ꯊꯛꯄ ꯈꯛꯇ
ꯍꯣꯏ ꯑꯗꯨꯅꯗꯤ ꯍꯦꯟꯅ ꯀꯩꯅꯣ ꯇꯧꯋꯦꯅ ꯅꯍꯥꯟ ꯀꯩꯅꯣ ꯎꯝ ꯆꯤ ꯏꯟꯇꯔꯚꯤꯌꯨ ꯇꯦꯇꯦꯅ ꯄꯤꯕꯗꯣ ꯈꯪꯉꯤꯅ ꯅꯪꯁꯨ ꯆꯨꯔꯣꯞ ꯊꯛ ꯊꯛꯄꯒ ꯌꯨ ꯊꯛꯄꯒ ꯀꯔꯝꯕꯅ ꯐꯩ ꯍꯥꯏꯔꯒ ꯌꯨ ꯊꯛꯄꯅ ꯐꯗ꯭ꯔꯣ ꯍꯥꯏꯕꯗꯣ ꯈꯪꯕ꯭ꯔꯥ
ꯈꯪꯕꯒꯨꯝ ꯈꯪꯗꯕꯒꯨꯝ
ꯑꯌꯥ ꯅꯪ ꯁꯤ ꯈꯪꯗꯦ ꯍꯥꯏꯕ ꯇꯦꯇꯦꯗꯤ ꯈꯪꯕ꯭ꯔꯗꯣ ꯃꯅꯤꯄꯨꯔꯤ ꯑꯦꯛꯇ꯭ꯔꯦꯁꯇꯣ
ꯑꯥ ꯈꯪꯉꯦ ꯈꯪꯉꯦ ꯁꯤ
ꯑꯁ ꯍꯟꯗꯛ ꯌꯥꯝꯅ ꯎꯝ ꯍꯟꯗꯛ ꯌꯥꯝꯅ ꯀꯩꯅꯣ ꯃꯤꯡ ꯆꯠꯄꯗꯣ ꯑꯗꯨ ꯅꯨꯄꯤꯗꯣ
ꯑꯥ
ꯈꯪꯉꯦꯀꯣ
ꯍꯣꯏ ꯍꯣꯏ
ꯑꯗꯨ ꯅꯨꯄꯤꯗ ꯏꯟꯇꯔꯚꯤꯌꯨ ꯑꯃ ꯎꯝ ꯏꯟꯇꯔꯚꯤꯌꯨ ꯄꯤꯕ ꯀꯥꯟꯗ ꯏꯟꯇꯔꯚꯤꯌꯨꯔꯅ ꯑ ꯇꯦꯇꯦꯁꯦ ꯅꯪ ꯀꯩ ꯑꯥ ꯀꯣꯏꯁꯟ ꯑꯃ ꯍꯪꯒꯦ ꯍꯥꯏꯔꯒ ꯅꯨꯄꯥ ꯑꯃ ꯅꯨꯄꯥꯁꯦ ꯆꯨꯔꯨꯞ ꯊꯛꯄꯅ ꯐꯕ꯭ꯔꯥ ꯌꯨ ꯊꯛꯄꯅ ꯐꯕ꯭ꯔꯥ ꯍꯥꯏꯔꯒ ꯃꯥꯁꯤ ꯈꯟꯔꯦ ꯌꯨ ꯊꯛꯄꯅ ꯐꯗ꯭ꯔꯣ ꯍꯥꯏꯕꯗꯣ ꯑꯌꯥꯗꯣ ꯈꯪꯗꯦ ꯍꯥꯏꯕ
ꯑ ꯈꯪꯉꯦ ꯈꯪꯉꯦ ꯈꯪꯉꯦ ꯄꯣꯠꯀꯥꯁ ꯅꯠꯇ꯭ꯔꯣ
ꯑꯥ ꯑꯥ ꯑꯥ ꯑꯥ ꯑꯗꯨꯃꯥꯏꯅ ꯑꯗꯨ ꯆꯞ ꯃꯥꯟꯅꯔꯦ ꯍꯥꯏꯕ
ꯑꯗꯨꯅꯤꯗ
ꯌꯥꯝ ꯅꯩꯕ ꯃꯤꯅꯤꯅꯦ ꯇꯦꯇꯦ ꯑꯦꯛꯇ꯭ꯔꯦꯁ ꯃꯗꯨ ꯅꯨꯄꯤꯗꯣ ꯅꯍꯥꯟ ꯑꯩꯅ ꯀꯥꯕ ꯀꯣꯂꯦꯖꯇ ꯀꯥꯔꯛꯑꯦꯕ ꯀꯩꯅꯣ ꯍꯥꯏꯕꯅꯤꯅꯦ
ꯀꯔꯤ
ꯃꯥ ꯃꯥꯁꯇꯔ ꯇꯧꯕ ꯌꯦꯟ ꯇꯥꯒꯨꯝ ꯇꯧꯕ ꯃꯥꯗꯣ ꯂꯥꯛꯑꯦꯅ
ꯑꯣ ꯑꯣ ꯅꯪ ꯅꯪꯉꯣꯟꯗꯀꯤ ꯍꯥꯟꯅꯂꯝꯒꯅꯤ ꯑꯗꯨ ꯑꯣꯏꯔꯁꯨ ꯀꯣ
ꯈꯪꯗꯦ ꯃꯥ ꯃꯁꯛ ꯌꯦꯡꯕꯗꯨꯗꯤ ꯑꯍꯟꯅꯣ ꯑꯦꯛꯇ꯭ꯔꯦꯁ ꯑꯣꯏꯕꯅꯤꯅ ꯑꯍꯟ ꯃꯥꯜꯂꯦ ꯑꯗꯨ ꯆꯍꯤꯗꯤ ꯃꯅꯥꯔꯝꯕ ꯌꯥꯏ
ꯑꯗꯨꯗꯤ ꯈꯪꯗ꯭ꯔꯦ
ꯍꯣꯏ ꯑ ꯃꯣꯏꯁꯦ ꯑꯦꯛꯇꯔ ꯑꯦꯛꯇ꯭ꯔꯦꯁ ꯑꯣꯏꯕꯅꯤꯅ ꯍꯣꯏ ꯃꯣꯏꯒꯤ ꯃꯁꯛꯇꯨꯗꯤ ꯄꯨꯔꯥ ꯀꯩ ꯍꯥꯏꯇꯥꯔꯦ ꯁꯤꯅꯤꯌꯔ ꯃꯥꯜꯂꯦꯕ ꯑꯗꯨ ꯑꯣꯏꯔꯁꯨ ꯆꯍꯤ ꯍꯥꯏꯔꯗꯤ ꯑꯃꯨꯛ ꯀꯩ ꯍꯥꯏꯗ꯭ꯔꯥ ꯑꯉꯥꯡ ꯌꯥꯝ ꯑꯣꯏꯕꯀꯣ ꯊꯥꯖꯅꯤꯡꯉꯥꯏꯁꯨ ꯌꯥꯎꯗꯦꯗ ꯃꯣꯏ ꯑꯉꯥꯡ ꯁꯥꯅꯤꯡꯕꯒꯤꯔꯗꯤ ꯈꯪꯗꯦ
ꯑꯣꯏꯕ ꯌꯥꯏ
ꯑꯣꯏꯕ ꯌꯥꯏ
ꯅꯪꯗꯤ ꯒ꯭ꯔꯦꯖꯨꯌꯦꯁꯟ ꯂꯣꯏꯈ꯭ꯔꯕꯣ
ꯑꯁ ꯑꯩ ꯀ꯭ꯂꯥꯁ ꯇꯦꯟ ꯀꯥꯔꯤꯌꯦ
ꯍꯥꯥ
ꯑꯩ ꯀ꯭ꯂꯥꯁ ꯊꯦꯟ ꯀꯥꯔꯤꯌꯦ
ꯎꯝ ꯆꯤꯟꯊꯤꯑꯣ ꯅꯪ
ꯃꯥꯜꯂꯝꯒꯅꯤꯗꯣ
ꯍꯣꯏ ꯃꯈꯣꯟꯕꯨꯗꯤ ꯑꯉꯥꯡ ꯃꯥꯜꯂꯦ ꯑꯗꯨ ꯑꯣꯏꯔꯁꯨ ꯀ꯭ꯂꯥꯁ ꯇꯦꯟ ꯍꯥꯏꯔꯗꯤ ꯊꯥꯖꯠꯇꯦꯔ ꯍꯥꯏꯕꯗꯤꯋꯥꯛ ꯋꯥꯈꯜꯂꯣꯟꯗꯣ ꯀ꯭ꯂꯥꯁ ꯇꯦꯟꯒꯤ ꯋꯥꯈꯜꯂꯣꯟ ꯅꯠꯇꯦꯕꯁꯦ
ꯑ ꯊꯖꯧꯑꯣ ꯑꯁꯦꯡꯕꯅꯦ
ꯅꯪ
ꯑꯗꯨꯗꯤ ꯑꯗꯨꯗꯤ ꯀꯌꯥ ꯃꯥ ꯑ ꯍꯥꯏꯕꯗꯤ ꯆꯍꯤ ꯀꯌꯥ ꯃꯥꯟ ꯃꯥꯟꯕꯔ ꯑꯗꯨꯗꯤ
ꯅꯪꯁꯦ ꯆꯍꯤ ꯌꯥꯝꯗ꯭ꯔꯁꯨ
ꯑꯦꯠꯇꯤꯟ ꯅꯥꯏꯇꯤꯟ ꯇ꯭ꯋꯦꯟꯇꯤ ꯍꯥꯏꯔꯁꯤꯅꯦ ꯑꯗꯨꯋꯥꯏꯗ ꯂꯩꯔꯝꯕ ꯌꯥꯏ ꯑ ꯅꯠꯇ꯭ꯔꯒ ꯍꯥꯜꯂꯝꯕ ꯌꯥꯏꯌꯦ
ꯑꯁ ꯌꯥꯝ ꯐꯩ ꯑꯗꯨꯃꯥꯏꯅ ꯈꯜꯂꯒ ꯂꯩꯔꯗꯤ
ꯎꯝ
ꯑꯗꯨꯗꯒꯤ ꯑꯗꯨꯗꯒꯤ ꯄꯨꯔꯥ ꯑꯩꯁꯦ ꯑꯣꯞꯄꯣꯖꯤꯠꯅꯦ
ꯀꯩꯅꯣ ꯑꯣꯄꯣꯖꯤꯠ ꯅꯦꯝꯗꯦ
ꯑꯞꯄꯣꯖꯤꯠꯅꯦ ꯅꯪꯅ ꯍꯥꯏꯕꯒꯤ ꯑꯗꯨ ꯅꯪꯅ ꯈꯜꯂꯝꯕ ꯆꯍꯤꯗꯒꯤ ꯑꯞꯄꯣꯖꯤꯠ ꯑꯣꯏꯕ
ꯀꯨꯟꯊ꯭ꯔꯥ ꯍꯦꯟꯗ꯭ꯔꯔꯕꯣ
ꯑꯁꯀꯨꯟꯊ꯭ꯔ ꯍꯥꯏꯂꯦ ꯍ ꯊꯨ ꯌꯧꯗꯣꯔꯦ
ꯎꯝ ꯀ꯭ꯂꯥꯁ ꯇꯦꯟꯗꯒꯤ ꯀꯨꯟꯊ꯭ꯔꯥ ꯍꯦꯟꯈ꯭ꯔꯕꯣ
ꯑꯥ ꯀ꯭ꯂꯥꯁ ꯇꯦꯟ ꯊꯥꯕ ꯆꯍꯤꯁꯦ ꯑꯩ ꯎꯝ ꯑꯩꯁꯦ ꯇ꯭ꯋꯦꯟꯇꯤ ꯌꯔꯁ ꯁꯨꯔꯦꯕ ꯀ꯭ꯂꯥꯁ ꯇꯦꯟ ꯊꯥꯕꯗꯣ
ꯎꯝ
ꯍꯥ ꯀꯩꯌꯦ
ꯑꯩ ꯅꯪꯅ ꯍꯥꯏꯕ ꯑꯩ ꯉꯥꯎꯕ ꯍꯧꯔꯦ
ꯑ ꯉꯥꯎꯔꯝꯒꯅꯦ ꯔꯥꯁꯅ ꯑꯩꯁꯦ ꯃꯃꯥꯅꯦ ꯍꯥꯏꯔꯒꯅꯤ
ꯎꯝ
ꯀ꯭ꯂꯥꯁꯇ ꯏꯆꯥ ꯂꯩꯔꯦ ꯍꯥꯏꯗꯣꯏꯅꯦ
ꯎꯝ ꯂꯩꯔꯒ ꯐꯔꯦꯗꯅ ꯑꯗꯨꯝ ꯂꯩꯔꯗꯤ ꯂꯩꯌꯦ ꯍꯥꯏꯔꯛꯑꯣ ꯑꯗꯨ ꯀꯥꯏꯗꯗ ꯑꯩꯗꯤ ꯁꯥꯎꯗꯦꯗ
ꯎ ꯍ
ꯅꯪ ꯅꯪꯒꯤ ꯅꯨꯄꯥꯕꯨ ꯑꯩ ꯅꯪꯒꯤ ꯅꯨꯄꯥꯕꯨ ꯑꯩ ꯁꯥꯎꯍꯟꯅꯤꯡꯉꯥꯏ ꯀꯔꯤꯁꯨ ꯊꯕꯛ ꯇꯧꯔꯣꯏꯗ
ꯑꯗꯨꯝ ꯃꯥꯏꯕ꯭ꯔꯥ ꯍꯥꯏꯕ
ꯍꯥꯏꯔꯒꯗꯤ ꯃꯥꯜꯂꯦ
ꯃꯥꯟꯕꯁꯨ ꯌꯥꯎꯕꯅꯦ ꯍꯣꯏ
ꯃꯥꯟꯕꯁꯨ ꯌꯥꯎꯕꯅꯤ ꯍꯥꯏꯔꯗꯤ ꯑꯃꯨꯛꯀ ꯅꯨꯄꯥꯗꯤ ꯂꯩꯇ꯭ꯔꯦ
ꯅꯪꯕꯨ ꯉꯥꯎꯍꯟꯒꯦ ꯅꯪꯒꯤ ꯀꯣꯛꯇꯣ ꯆꯥꯛꯍꯟꯒꯦ
ꯌꯥꯏ ꯌꯥꯏ ꯅꯪ ꯒꯔꯦꯠꯖꯨꯑꯦꯠꯁꯟ ꯑꯗꯨ ꯀꯥꯈ꯭ꯔ ꯀꯥꯈ꯭ꯔꯣꯕꯅꯦ
ꯑꯩ ꯒ꯭ꯔꯦꯖꯨꯑꯦꯁꯟꯒꯤ ꯋꯥꯗꯣ ꯇꯣꯛꯈ꯭ꯔꯣꯅꯦ ꯒ꯭ꯔꯦꯖꯨꯑꯦꯁꯟꯗꯤ ꯑꯥ ꯂꯩꯍꯧꯔꯦ ꯍꯨꯝ ꯍꯨꯝ
ꯎꯝ
ꯒ꯭ꯔꯦꯖꯨꯑꯦꯁꯟ ꯂꯣꯏꯔꯦ ꯆꯍꯤ ꯀꯌꯥꯔ ꯆꯍꯤ ꯒꯦꯖꯌꯨꯌꯦꯁꯟ ꯂꯣꯏꯕꯁꯦ ꯑꯁ ꯀꯨꯏꯔꯛꯏꯁꯦ ꯒ꯭ꯔꯦꯖꯨꯌꯦꯦꯁꯟ ꯑꯣꯏꯕ
ꯂꯨꯍꯣꯡꯈ꯭ꯔꯕꯣ
ꯂꯨꯍꯣꯡꯅꯤꯡꯉꯥꯏ ꯇꯧꯔꯒ ꯂꯩꯔꯦ ꯍꯣꯏ
ꯑꯠꯆꯥ ꯑꯩꯈꯣꯏꯁꯨ ꯃꯇꯝꯗ ꯌꯥꯎꯔꯦꯗ ꯂꯨꯍꯣꯡꯅꯤꯉꯥꯏ
ꯍ
ꯀꯨꯏꯔꯔꯣꯏ ꯑꯩꯁꯨ ꯆꯍꯤ ꯑꯅꯤꯃ ꯂꯩꯔꯗꯤ ꯅꯨꯄꯤ ꯊꯤꯔꯅꯤ
ꯑꯁ ꯔꯦꯗꯤꯗꯨ ꯂꯩꯔꯦꯅꯦ ꯑꯗꯨꯗꯤ
ꯔꯤꯗꯤꯗꯤ ꯅꯠꯇꯦ ꯑꯗꯨ ꯑꯣꯏꯔꯁꯨ ꯍꯧꯠꯅꯕ ꯇꯥꯔꯦꯗꯅ
ꯍ
ꯑ
ꯐꯪꯒꯅꯤ ꯍꯣꯏ ꯐꯖꯅ ꯊꯤꯌꯣ
ꯎꯝ
ꯏꯁ ꯅꯨꯄꯥꯁꯤꯡꯗꯤ ꯀꯩꯅꯣ ꯆꯍꯤ ꯑꯅꯤ ꯍꯥꯏꯔꯒ ꯂꯩ ꯅꯨꯄꯥꯁꯤꯡꯗꯤ ꯀꯨꯏꯅ ꯀ ꯍꯥꯏꯁꯤꯔꯥ ꯅꯨꯄꯥꯔ ꯅꯨꯄꯥ ꯇꯧꯔꯒ ꯀꯩꯩꯅꯣ ꯂꯨꯍꯣꯡꯕꯗꯤ ꯑ ꯌꯥꯝꯅ ꯀꯩ ꯍꯥꯏꯗꯣꯏꯔ ꯑꯁ ꯅꯨꯄꯥꯁꯤꯡꯅ ꯂꯨꯍꯣꯡꯕꯒꯤ ꯆꯍꯤꯁꯦ
ꯄꯥꯈꯪ ꯁꯔꯤ ꯑꯣꯏꯔꯁꯨ ꯍꯥꯏꯕ꯭ꯔꯣ
ꯑꯍꯜ ꯑꯍꯜ ꯑꯣꯏꯔꯁꯨ ꯌꯥꯏꯕ ꯊꯥꯔꯇꯤ ꯐꯥꯏꯚ ꯊꯥꯔꯇꯤ ꯁꯤꯛꯁꯋꯥꯏ ꯑꯗꯨ ꯌꯥꯥꯏꯗ
ꯅꯪ ꯅꯪꯒꯤ ꯅꯨꯄꯥꯗꯤ ꯆꯍꯤ ꯀꯌꯥ ꯑꯣꯏꯒꯗ꯭ꯔꯣ
ꯑꯩꯒꯤ ꯅꯨꯄꯥꯁꯦ ꯑꯩꯅ ꯄꯥꯝꯕꯁꯦ ꯊꯥꯔꯇꯤ ꯊꯥꯔꯇꯤ ꯐꯥꯎ ꯑꯉꯥꯡ ꯑꯣꯏꯔꯤ ꯑꯩꯒꯤꯗꯤ ꯍꯥꯏꯔꯗꯤ ꯊꯥꯔ ꯊ꯭ꯔꯤ ꯊꯥꯔꯇꯤ ꯐꯣꯔ ꯊꯥꯔꯇꯤ ꯐꯥꯏꯚ ꯌꯧꯔꯗꯤ ꯌꯥꯔꯦ
ꯅꯪꯁꯦ ꯅꯨꯄꯥ ꯂꯩꯇ꯭ꯔꯒ ꯂꯨꯍꯣꯡꯅꯤꯉꯥꯏ ꯇꯧꯔꯤꯕ ꯃꯥꯜꯂꯦꯗ
ꯍꯥꯥ
ꯎꯝ
ꯀꯩ ꯍꯥꯏꯕ
ꯅꯪꯁꯦ ꯅꯨꯄꯥ ꯀꯣꯏꯕ꯭ꯔꯣ ꯍꯥꯏꯕꯅꯤꯗ ꯅꯪ ꯂꯨꯍꯣꯡꯒꯅꯤ ꯍꯥꯏꯕꯗꯣ ꯀꯣꯏꯕ ꯅꯠꯇ꯭ꯔꯒ ꯑꯦꯔꯦꯟꯖ ꯃꯦꯔꯦꯖꯔꯣ
ꯑꯁ ꯑꯩ ꯍꯧꯖꯤꯛꯇꯤ ꯑꯩ ꯎꯝ ꯂꯨꯍꯣꯡꯅꯤ ꯍꯥꯏꯗꯦꯅ
ꯎꯝ
ꯂꯨꯍꯣꯡꯕ ꯋꯥꯔꯤ ꯌꯥꯎꯈ꯭ꯔꯦꯅꯦ ꯑꯩꯁ ꯀꯥꯏꯗꯒꯤ
ꯅꯪ ꯂꯨꯍꯣꯡꯅꯤ ꯍꯥꯏ ꯇꯧ ꯂꯩ ꯍꯥꯏ
ꯑꯗꯨ ꯑꯣꯏꯔꯁꯨ ꯄꯨꯔꯥ ꯅꯪꯒꯤꯁꯨ ꯀꯣꯏꯁꯟꯁꯦ ꯌꯥꯝ ꯂꯥꯛꯑꯦ
ꯈꯔ ꯂꯨꯕ꯭ꯔꯣ
ꯂꯨꯔꯦ ꯀꯣꯏꯁꯟꯁꯦ ꯍꯣꯏ
ꯎꯝ
ꯎꯝ ꯍꯥꯏꯔꯗꯤ ꯀꯩꯅꯣ
ꯅꯨꯄꯥ ꯀꯣꯏꯁꯜ ꯂꯨꯕꯅꯤꯅ ꯅꯪ ꯅꯨꯄꯥ ꯑꯩꯅ ꯈꯔ ꯊꯤꯕꯤꯕ ꯇꯥꯔꯦ ꯅꯪꯉꯣꯟꯗ ꯅꯪꯒꯤ
ꯊꯤꯕꯤꯒꯅꯣ ꯑꯁ ꯑꯩ ꯇꯟꯂꯦ
ꯑꯩꯈꯣꯏ ꯏꯌꯥꯝꯕꯗꯁꯨ ꯆꯍꯤ ꯊꯥꯔꯇꯤ ꯊ꯭ꯔꯤꯔ ꯌꯥꯎꯔꯕꯅꯤꯅꯦ
ꯑꯁ ꯑꯗꯨꯅ ꯏꯌꯥꯝꯕꯒꯤ ꯑꯣꯏꯔ ꯑꯣꯏꯔꯣ ꯍꯥꯏꯕ
ꯎꯝ
ꯀꯥꯏꯗꯒꯤ ꯑꯩꯅ ꯑꯩ ꯑꯩꯅ ꯀꯩ ꯍꯥꯏꯗ꯭ꯔꯥ ꯑꯩꯒꯤ ꯇꯥꯏꯞ ꯍꯥꯏꯕꯤꯔꯒ ꯃꯥꯒꯤ ꯑꯌꯥꯝꯕꯗ ꯑꯣꯏꯅ ꯇꯧꯕꯤꯅꯤꯉꯥꯏ ꯇꯧꯔꯒ ꯂꯩꯅ ꯀꯥꯗꯔꯗꯤ ꯌꯥꯝ ꯍꯩꯍꯦ
ꯏꯌꯥꯝꯕꯗꯤ ꯃꯤ ꯌꯥꯝ ꯐꯕꯅꯦ ꯑꯁ ꯅꯪ ꯃꯥꯃꯨꯛ ꯐꯪꯕ ꯑꯐꯕ ꯃꯤ ꯊꯦꯡꯅꯔꯣꯏ
ꯑꯩꯗꯤ ꯑꯩꯗꯤ ꯑꯩꯗꯤ ꯀꯩꯅꯣ ꯇꯧꯕꯅꯦ ꯐꯥꯒꯤ ꯐꯥꯒꯤꯗ ꯑꯩꯗꯤ ꯏꯌꯥꯝꯕ ꯏꯌꯥꯝꯕ ꯃꯨꯛꯇꯤ ꯃꯤ ꯐꯥꯕ ꯂꯩꯇ꯭ꯔꯦ ꯄꯣꯛꯄꯗꯒꯤ ꯍꯧꯖꯤꯛꯐꯥꯎ ꯑꯩꯕꯨ ꯆꯩꯗ꯭ꯔꯦ ꯃꯔꯛꯁꯨ ꯄꯨꯟꯁꯤꯗ
ꯏꯁ
ꯑꯗꯨꯝꯕ ꯑꯗꯨꯝꯕ ꯈꯪꯕ꯭ꯔꯣ
ꯑꯥ
ꯄꯨꯟꯁꯤꯗ ꯄꯣꯛꯈ꯭ꯔ ꯃꯇꯨꯡꯗ ꯃꯌꯥꯝꯕꯅ ꯃꯅꯥꯎ ꯅꯨꯨꯄꯥ ꯃꯅꯥꯎꯅꯨꯄꯤ ꯈꯣꯏꯕꯨ ꯆꯩꯥꯏꯌꯦꯕꯅ ꯆꯩꯗꯦꯅ ꯈꯪꯕ ꯂꯩꯕ꯭ꯔꯣ
ꯑꯁ ꯑꯗꯨ ꯆꯩꯗ꯭ꯔꯗꯤ ꯀꯩꯅꯣ ꯋꯥꯠꯄꯒꯤꯅꯦ
ꯅꯪ ꯃꯥꯕꯨ ꯊꯦꯡꯅꯕꯗ ꯈꯪꯒꯅꯤ
ꯑꯗꯣ ꯉꯥꯏꯈꯣꯀꯣ ꯑꯩꯁꯦ ꯑꯁ ꯑꯁ ꯑꯁꯤꯗ ꯀꯣꯜ ꯑꯃ ꯂꯥꯛꯑꯒ ꯂꯩꯔꯦ ꯑꯩ ꯍꯣꯔꯦꯟ ꯇꯧꯔꯛꯀꯦ
ꯉꯥꯏꯈꯣꯍꯦ ꯂꯣꯏꯁꯤꯜꯂꯁꯦ
ꯑꯍꯥ ꯅꯪꯁꯤꯗꯤ ꯑꯁ ꯌꯥꯝ ꯉꯝꯃꯦ
ꯌꯥꯝ ꯅꯣꯏ ꯀꯩꯅꯣꯃ ꯅꯣꯏ ꯅꯪꯒꯤ ꯅꯋꯥ ꯍꯥꯏꯁꯤꯔ ꯅꯋꯥꯅ ꯀꯣꯜ ꯇꯧꯔꯛꯄ꯭ꯔꯣ
ꯑꯗꯨꯃꯥꯏ ꯍꯥꯏꯅꯣ ꯁꯤꯁ
ꯎꯝ
ꯉꯁꯥꯏꯗꯒꯤ ꯀꯣꯜ ꯇꯧꯔ ꯂꯥꯛꯏꯕ ꯑꯗꯨꯒꯤ ꯀꯔꯤꯣ ꯂꯩꯕꯖꯥꯠꯔꯣ ꯍꯥꯏꯅ
ꯑ ꯑꯣꯀꯦ ꯑꯣꯀꯦ ꯍꯣꯏ ꯍꯣꯏ ꯐꯣꯔ ꯇꯦꯛ ꯁꯔꯣ